ꯍꯜꯂꯣ ꯍꯜꯂꯣ ꯑꯣꯏ ꯇꯥꯏꯌꯦ
ꯑꯣ ꯉꯁꯥꯏꯗꯤ ꯅꯪ ꯎꯏ ꯎꯪ ꯉꯁꯥꯏꯗ ꯑꯩ ꯃꯦꯁꯦꯁ ꯒ꯭ꯔꯨꯞꯇ ꯊꯥꯈꯤꯕꯗꯣ ꯑꯗꯨ ꯀꯣꯜ ꯇꯧꯕꯅꯦꯕ
ꯑꯥ
ꯅꯪ ꯄꯥꯏꯈꯠꯇꯕ
ꯑꯣ ꯔꯤꯡ ꯂꯥꯛꯇꯦ ꯑꯩꯉꯣꯟꯗꯗꯤ ꯍꯧꯖꯤꯛꯁꯨ ꯑꯩ ꯈꯪꯗꯦ ꯅꯦꯠ ꯐꯣꯟꯅ ꯇꯧꯕ꯭ꯔꯥ ꯀ ꯚꯤꯗꯤꯑꯣꯕꯨꯗꯤ ꯌꯦꯡꯕ ꯌꯥꯏꯌꯦꯕ ꯑꯩꯒꯤ ꯐꯣꯟꯗꯨ ꯀꯣ ꯃꯦꯁꯦꯁꯁꯦ ꯏꯅꯥ ꯄꯤꯅ ꯃꯦꯁꯦꯁ ꯊꯥꯔꯛꯄ ꯁꯨꯡꯌꯥꯎ ꯌꯥꯎꯗꯕ ꯑꯩꯉꯣꯟꯗ ꯈꯪꯕ꯭ꯔ ꯑꯩꯅꯗꯤ ꯀꯔꯤ ꯇꯧꯕ꯭ꯔ ꯐꯣꯟꯗꯨꯣ ꯔꯤꯁ꯭ꯇꯥꯔꯠꯀꯨꯝꯕ ꯑꯃꯨꯛꯀ ꯇꯧꯈ꯭ꯔꯦ ꯍꯧꯖꯤꯛ ꯍꯧꯖꯤꯛ ꯑꯃꯨꯛꯀ ꯇꯧꯕꯅꯦꯕ ꯔꯤꯁ꯭ꯇꯥꯔꯠꯇꯣ ꯑꯗꯨꯒ ꯑꯃꯨꯛꯀ ꯌꯥꯏ ꯅꯦꯠꯋꯥꯛꯇꯤ ꯌꯥꯕꯀꯣ ꯅꯦꯠꯋꯛꯇꯤ ꯌꯥꯕ ꯅꯦꯠꯋꯥꯛ ꯌꯥꯗ꯭ꯔꯗꯤ ꯁꯤꯟꯃꯥꯒꯨꯝꯕ ꯌꯦꯡꯕ ꯌꯥꯔꯣꯏꯗꯔ ꯀꯣ ꯐꯣꯟꯒꯨꯝꯕꯗꯤ ꯌꯦꯡꯕ ꯌꯥꯏꯌꯦꯕ ꯑꯗꯨꯒ ꯃꯦꯁꯦꯁꯇꯣ ꯁꯨꯡꯌꯥꯎ ꯌꯧꯗꯕ ꯑꯗꯨꯒꯤ ꯑꯣꯏꯔꯝ ꯃꯤꯌꯦ
ꯅꯦꯠꯋꯣꯛ ꯌꯥꯏ ꯅꯨꯡꯉꯥꯏ ꯅꯦꯠꯋꯥꯛ ꯀꯟꯗ꯭ꯔꯅꯤ ꯌꯥꯗꯕꯅꯤ ꯁꯤꯗꯤ
ꯋꯥꯟ ꯑꯗꯨꯒꯨꯝꯕꯔꯥ ꯀꯔꯤꯔꯥ ꯈꯪꯗ꯭ꯔꯦ
ꯎꯝ
ꯀꯔꯤ ꯀꯔꯤ ꯇꯧꯔꯤꯕ꯭ꯔꯣ ꯑꯩꯗꯤ ꯇꯨꯡꯃꯤ ꯇꯨꯡꯃꯤ
ꯑꯩꯁꯨ ꯉꯥꯡ ꯁꯨꯝꯃꯒꯀꯣ ꯃꯣꯏ ꯇꯨꯝꯃꯤꯉꯩ ꯀꯣ ꯅꯠꯇ꯭ꯔꯗꯤ ꯂꯥꯡꯕꯒꯤ
ꯎꯝ ꯑꯁ ꯑꯈꯣꯏ ꯑꯈꯣꯏꯗꯤ ꯌꯥꯗꯦ ꯍꯣꯏ ꯂꯥꯡ ꯑꯩꯈꯣꯏ ꯌꯨꯝꯁꯨ ꯑꯗꯨꯝ ꯂꯥꯡꯉꯤ ꯃꯤꯗꯣ ꯁꯦꯟꯇꯔ ꯑꯣꯏꯕꯅꯦꯅꯀꯣ ꯍꯧꯖꯤꯛꯁꯨꯗ ꯁꯤꯗꯅ ꯅꯨꯄꯥ ꯑꯃ ꯒꯥꯔꯤ ꯀꯟꯅ ꯆꯥꯝꯂꯤ ꯎꯄꯥꯏ ꯂꯩꯇꯦ
ꯂꯩꯇꯦ ꯂꯥꯡꯕꯒ ꯃꯐꯝ ꯆꯠꯀꯦ ꯍꯥꯏꯔꯁꯨ ꯌꯥꯗꯕ
ꯑꯩ ꯑꯉꯥꯡꯒꯤ ꯅꯨꯄꯤꯔ ꯅꯨꯄꯥꯔꯥ
ꯅꯨꯄꯥ ꯅꯨꯄꯥ ꯑꯅꯤ ꯅꯨꯄꯤ ꯑꯃ
ꯅꯨꯄꯥ ꯅꯦꯕ
ꯎꯝ ꯍꯧꯖꯤꯛꯁꯨ ꯍꯧꯒꯠꯈ꯭ꯔꯦ ꯑꯗꯨꯅ ꯍꯦꯛ ꯐꯣꯟ ꯇꯧꯔꯒ ꯑꯩꯗꯤ ꯃꯥ ꯇꯨꯝꯃꯤꯉꯩꯗ ꯇꯧꯍꯧꯔꯒꯦ ꯁꯤꯅꯤꯗ ꯑꯗꯨꯒ ꯃꯥ ꯍꯧꯒꯠꯂꯗꯤ ꯁꯨꯡꯌꯥ ꯌꯥꯗꯦꯕ ꯑꯗꯨꯗꯀꯣ ꯑꯩꯁꯦ ꯑꯩꯗꯤ ꯄ꯭ꯔꯣꯁꯦꯁ ꯁꯨꯡꯆꯠ ꯆꯠꯇ꯭ꯔꯦ ꯉ ꯁꯤꯅ ꯀꯩꯅꯣ ꯇꯧꯕꯅꯦ
ꯋꯥꯔꯤꯗꯣ
ꯎꯝ
ꯁꯥꯒꯅꯣ ꯍꯥꯏꯕꯅꯦ
ꯍꯣꯏ ꯑꯗꯨꯝ ꯈꯔ ꯈꯔꯕꯨꯗꯤ ꯑꯗꯨꯝ ꯁꯥꯕ ꯌꯥꯏ ꯑꯗꯨꯒ ꯃꯃꯤꯡꯗꯣ ꯄꯟꯅꯤꯡ
ꯑꯣ ꯑꯣ ꯑꯩꯗꯣ ꯑꯩꯗꯣ ꯑꯩꯁꯨ ꯑꯗꯨꯝ ꯃꯤ ꯂꯥꯡꯕ ꯈꯔ ꯈꯔ ꯑꯗꯨꯒꯨꯝꯕ ꯑꯗꯨꯝ ꯁꯥꯕ ꯃꯤꯒꯤꯗ ꯈꯪꯅꯤꯡ ꯉꯥꯏꯗꯤ ꯌꯥꯝꯗꯦꯕ
ꯎꯝ ꯍꯣꯏ
ꯌꯥꯔꯦ ꯃꯃꯤꯡꯗꯨꯀꯣ
ꯎꯝ ꯅꯈꯣꯏꯗꯤ ꯀꯗꯥꯏ ꯖꯒꯥꯔꯥ
ꯑꯩꯈꯣꯏꯁꯦ ꯑꯁꯤ ꯏꯝꯐꯥꯜ ꯋꯦꯁꯇꯅꯤ
ꯑꯣ ꯐꯥꯕꯤꯁꯇ ꯎꯝ ꯑꯩꯈꯣꯏꯅ ꯆꯥꯟꯗꯦꯜ
ꯑꯩ ꯉꯁꯥꯏ ꯆꯣꯊꯦ ꯆꯥꯟ ꯆꯥꯟꯗꯦꯜꯔꯣꯝꯗꯒꯤꯒ ꯋꯥꯔꯤ ꯁꯥꯏꯌꯦ ꯑꯣ ꯆꯣꯊꯦ ꯍꯥꯏꯕꯗꯨ ꯀꯔꯤꯕ ꯃꯃꯤꯡꯗꯨ ꯏꯆꯦꯗꯤ ꯀꯔꯤ ꯖꯥꯇꯤꯅꯣ
ꯑꯩꯁꯨ ꯆꯤꯊꯤ ꯅꯦ
ꯑꯣ ꯑꯣ ꯑꯁ
ꯈꯪꯗꯦ ꯀꯗꯥꯏ ꯀꯗꯥꯏꯗꯒꯤ ꯄꯨꯔꯛꯄ꯭ꯔꯥ ꯈꯪꯗꯦ ꯀꯗꯥꯏ ꯀꯗꯥꯏ ꯌꯎꯧꯕ꯭ꯔꯥ ꯑꯗꯨꯝ ꯌꯧꯔꯕ ꯃꯐꯝ ꯃꯐꯝ ꯀꯌꯥꯠ ꯈꯨꯗꯤꯡ ꯁꯤꯟ ꯊꯨꯡꯂꯒ ꯌꯥꯎꯔꯝꯃꯦ ꯅꯪꯒꯤ ꯅꯨꯄꯗꯤ
ꯑꯩꯒꯤ ꯅꯨꯄꯥꯁꯤ ꯑꯥ ꯃꯄꯥꯟ ꯂꯝꯗꯒꯤ ꯄꯣꯠꯆꯩ ꯊꯥꯔꯛꯄꯁꯤꯡꯗꯣ ꯑꯁꯤꯗ ꯗꯨꯀꯥꯟ ꯑꯆꯧ ꯑꯆꯧꯕꯒꯤ ꯑꯆꯧ ꯊꯥꯔꯛꯄꯁꯤꯡꯗꯣ ꯃꯣꯏꯅ ꯑꯗꯨꯗ ꯃꯌꯥꯡ ꯃꯤꯅ ꯂꯧꯊꯔꯒ ꯀꯩꯅꯣ ꯇꯧꯕ ꯀꯥꯟꯗ ꯃꯄꯨ ꯑꯃ ꯂꯩꯌꯦ ꯑꯗꯨꯅ ꯑꯗꯨꯝ ꯑꯁꯤ ꯆꯥꯟꯗꯦꯜꯔꯣꯝꯗ ꯄꯂꯦꯜꯗ ꯀꯛꯆꯤꯡꯗ ꯑꯗꯨꯔꯣꯝꯗ ꯑꯅꯝꯕ ꯅꯦ ꯕꯣꯛꯁ ꯕꯣꯛꯁ ꯊꯥꯕ ꯈꯣꯏꯗꯣꯀꯣ ꯗꯨꯀꯥꯟꯒꯤ ꯄꯣꯆꯩ ꯅꯦꯗ
ꯎꯝ ꯐꯦ ꯐꯔꯦ ꯑꯗꯨ ꯍꯧꯖꯤꯛꯀꯥꯟꯁꯨ ꯑꯗꯨꯝ ꯆꯠꯂꯤꯕ꯭ꯔꯥ
ꯆꯠꯂꯦ ꯀꯛꯆꯤꯡ ꯄꯂꯦꯜ ꯑꯗꯨ ꯆꯥꯟꯗꯦꯜꯔꯣꯝꯗ ꯆꯠꯄꯗꯤ ꯌꯥꯝ ꯆꯠꯇꯦꯀꯣ
ꯑꯥ ꯑꯥ
ꯅꯍꯥꯟ ꯏꯔꯥꯡ ꯃꯃꯥꯡꯗꯨꯗ ꯑꯁꯤ ꯔꯤꯝꯁꯇ ꯏꯔꯥꯡ ꯊꯣꯛꯄꯗꯣ ꯑꯗꯨ ꯃꯃꯥꯡꯗꯨꯗ ꯆꯠꯂꯦ ꯑꯗꯨ ꯃꯇꯨꯡꯗꯗꯤ ꯃꯥ ꯆꯠꯄ ꯈꯪꯗ꯭ꯔꯦ ꯈꯪꯗ꯭ꯔꯦ ꯆꯠꯂꯝꯕꯁꯨ ꯌꯥꯏ ꯃꯥ ꯆꯠꯀꯦ ꯍꯥꯏꯔꯁꯨ ꯍꯦꯛ ꯍꯥꯏꯗꯦꯕ
ꯈꯨꯗꯛ ꯈꯨꯗꯛꯇ ꯑꯗꯨꯝ ꯆꯠꯄ ꯑꯣꯏꯔꯝꯃꯅꯦꯕ ꯌꯧꯕꯗꯣ ꯎꯝ ꯑꯣ ꯄꯣꯠꯇꯤ ꯑꯗꯨꯝ ꯄꯨꯔꯛꯄ ꯌꯥꯗꯤ ꯌꯥꯏꯕꯀꯣ
ꯌꯥꯏꯌꯦ
ꯎꯝ ꯒꯤꯌ꯭ꯥꯁ ꯀꯨꯝꯕꯁꯨ ꯄꯨꯔꯛꯄꯖꯥꯠꯂ ꯃꯤꯒꯤ
ꯈꯪꯗꯦ ꯑꯗꯨ ꯗꯤ ꯎꯝ ꯑꯗꯨꯒꯨꯝꯕꯗꯤ ꯃꯥꯗꯤ ꯌꯥꯎꯗ꯭ꯔꯦ ꯑꯗꯨꯒꯨꯝꯕ ꯄꯣꯠ ꯆꯩꯗꯨꯗꯤ ꯅꯠꯇꯦ ꯃꯒꯤꯗꯤ ꯍꯧꯖꯤꯛ ꯑꯩꯈꯣꯏ ꯀꯔꯤ ꯍꯥꯏꯁꯤꯔꯥ ꯌꯨꯝꯗ ꯁꯤꯖꯤꯟꯅꯕ ꯄꯣꯠ ꯆꯩꯁꯤꯡ ꯄꯔꯐꯤꯌꯨꯝ ꯁꯥꯕꯟ ꯑꯗꯨꯒꯨꯝꯕ ꯀꯔꯤ ꯀꯩꯅꯣꯗꯣ
ꯎꯝ
ꯗꯨꯀꯥꯟꯗ ꯌꯣꯟꯕ ꯄꯣꯠꯆꯩꯁꯤꯡꯗꯣ ꯑꯗꯨꯒꯨꯝꯕ ꯈꯛꯇꯅꯤ
ꯒꯤꯌꯥ꯭ꯁ ꯌꯝ ꯇꯥꯡꯒ꯭ꯔꯦꯕ ꯑꯩꯈꯣꯏꯁꯦ
ꯑꯍꯥꯥ
ꯄꯨꯊꯣꯛꯄ ꯌꯥꯗꯕꯒꯤ ꯑꯣꯏꯕ꯭ꯔꯥ
ꯎꯝ
ꯀꯔꯤ ꯏꯟꯁꯥꯡ ꯆꯥꯔꯒꯦ
ꯑꯣꯉꯥꯁꯤ ꯌꯨꯛꯇꯣ ꯗꯜ ꯆꯥꯏ
ꯎꯝ
ꯆꯥꯏ ꯑꯃꯨꯒ ꯀꯥꯡꯉꯥꯎ ꯑꯃ ꯇꯧꯔꯒ ꯆꯥꯏ
ꯎꯝ
ꯈꯪꯗꯦꯗ
ꯁꯥꯅ ꯁꯥꯕꯒ ꯇꯧꯐꯝ ꯈꯪꯗꯦ ꯎꯝ ꯎ ꯍꯩ ꯍꯩ ꯆꯥꯕꯅ ꯂꯣꯏꯔꯦ ꯑꯩꯈꯣꯏ ꯄꯥꯔꯇꯤ
ꯑꯣ ꯑꯁ ꯍꯩ ꯍꯩꯅꯧꯗꯨ ꯌꯥꯝ ꯆꯥꯅꯤꯡꯉꯦ ꯑꯗꯨ ꯃꯨꯟꯕ ꯈꯛꯇꯀꯣ ꯇꯥꯟꯒ꯭ꯔꯦꯗꯤ
ꯎꯝ ꯈꯣꯏꯖꯤꯗꯤ ꯑꯃꯨꯛ ꯑꯣ ꯃꯨꯟꯗꯕꯁꯨ ꯈꯔ ꯌꯥꯎꯔꯤ ꯃꯨꯟꯕ ꯈꯔꯁꯨ ꯍꯧꯔꯦ
ꯎꯝ ꯑꯩꯈꯣꯏ ꯃꯅꯥꯛꯇ ꯑꯩꯈꯣꯏ ꯃꯅꯥꯛꯇ ꯍꯧꯕꯗꯣ ꯎꯝ ꯄꯥꯏꯕ ꯀꯥꯟꯗꯗꯤ ꯀꯛ ꯀꯛ ꯂꯥꯎꯔꯒ ꯑꯣ ꯑꯃꯨꯛ ꯁꯨꯔꯤꯅ ꯑꯃꯨꯛ ꯂꯦꯟꯕꯗꯗꯤ ꯃꯅꯨꯡꯗ ꯌꯦꯂꯣ ꯑꯣꯏꯔꯒ ꯁꯤꯟ ꯁꯤꯟꯗ ꯁꯤꯟꯗ꯭ꯔꯦꯕ ꯁꯤꯜꯂ ꯁꯤ ꯌꯥꯝ ꯁꯤꯟꯕꯅꯦꯕ ꯑꯗꯨ ꯍꯩꯅꯧꯗꯣ
ꯎꯝ
ꯑꯦ ꯃꯨꯟꯁꯨ ꯃꯨꯟꯐꯥꯠꯇꯕ
ꯑꯗꯨꯒꯨꯝꯕ ꯈꯛꯇ ꯉꯥꯏꯔꯦꯗ ꯍꯧꯖꯤꯛꯀꯥꯟꯗꯤ ꯑꯩꯈꯣꯏ ꯉꯁꯥꯏ ꯆꯥꯕꯗꯣ ꯑꯗꯨꯁꯨ ꯑꯗꯨꯃꯥꯏꯅ ꯇꯧꯋꯦ ꯍꯥꯏꯕꯗꯤ ꯐꯖꯅ ꯀꯩꯅꯣ ꯇꯧꯕꯗꯤ ꯂꯩꯇ꯭ꯔꯦꯕꯥ ꯄꯥꯛꯅ ꯑꯊꯦꯡꯕ ꯈꯔꯕꯨꯗꯤ ꯂꯩ ꯂꯩꯔꯝꯕꯁꯨ ꯌꯥꯏꯑꯦ
ꯎꯝ ꯑꯩꯈꯣꯏ ꯃꯅꯥꯛꯇ ꯍꯩꯅꯧ ꯍꯦꯛꯎ ꯂꯥꯛꯑꯣ ꯍꯥꯏꯕꯅꯦ ꯃꯩꯇꯩ ꯈꯣꯏꯗꯣ ꯌꯥꯝ ꯄꯥꯜꯂꯦ ꯃꯃꯣꯏꯗꯣ ꯃꯣꯏ ꯑꯗꯨ ꯂꯝꯗꯣ ꯎꯝ ꯌꯨꯝ ꯁꯥꯔꯒꯦ ꯍꯥꯏꯕꯀꯣ ꯄꯥꯝꯕꯤ ꯀꯨꯏ ꯨꯀꯨꯏ ꯌꯥꯝ ꯀꯨꯏꯔꯕ ꯄꯥꯝꯕꯤ ꯑꯣꯏꯔꯦ ꯌꯥꯝ ꯆꯥꯎꯔꯦꯕ ꯍꯣꯏ ꯑꯗꯨꯝ ꯂꯥꯝꯕꯗ ꯂꯥꯝꯕ ꯐꯪꯗ꯭ꯔꯦ
ꯑꯣ
ꯎꯝ ꯎꯝ
ꯑꯉꯥꯡ ꯑꯉꯥꯡ ꯂꯩꯕꯅꯦꯅ ꯊꯕꯛ ꯇꯧꯐꯝꯗꯤ ꯈꯪꯉꯣꯏꯀꯣ
ꯍꯣꯏ ꯑꯁꯤ ꯄꯣꯊꯥꯕ ꯃꯇꯝꯗ ꯈꯛꯇꯦꯅꯦ ꯑꯩꯅ ꯍꯣꯠꯅꯍꯧꯒꯗꯕꯁꯦ ꯉꯥꯏꯍꯥꯛ ꯑꯍ ꯍ ꯍꯉꯥꯏꯍꯥꯛ ꯍꯧꯖꯤꯛ ꯑꯍꯩ ꯌꯥꯝ ꯄꯤꯛꯏꯗ ꯑꯉꯥꯡꯁꯤꯡꯗꯤ ꯎꯝ ꯑ ꯑꯍꯟꯗꯣ ꯆꯍꯤ ꯍꯟꯗꯛ ꯑ ꯀꯩꯅꯣ ꯑꯣꯛꯇꯣꯕꯔꯗ ꯃꯉꯥ ꯐꯥꯔꯅꯤ
ꯑꯣ
ꯃꯌꯥꯏꯒꯤꯗꯨꯅ ꯆꯍꯤ ꯑꯣꯒꯁꯇ ꯑꯍꯨꯝ ꯐꯥꯔꯅꯤ ꯍꯧꯖꯤꯛ ꯂꯥꯁꯀꯤꯁꯤꯅ ꯆꯍꯤ ꯑꯃꯒ ꯊꯥ ꯃꯔꯤ ꯁꯨꯔꯦ
ꯑꯣ ꯑꯉꯥꯡ ꯑꯍꯨꯝ ꯁꯨꯔꯦꯕ
ꯎꯝ ꯌꯥꯝ ꯄꯤꯛꯏ ꯑꯩꯗꯣ ꯅꯥꯎꯔꯣꯟ ꯌꯥꯝ ꯈꯨꯕ
ꯎꯝ ꯑꯦꯑꯗꯨꯅ ꯐꯩꯗ ꯄꯣꯛꯄ ꯃꯇꯝꯗ ꯑꯗꯨꯝ ꯄꯣꯛꯊꯣꯛꯄꯗ ꯎꯝ ꯁꯠ ꯁꯠ ꯂꯩꯁꯥꯕꯤ ꯁꯥꯕꯁꯨ ꯌꯥꯔꯦꯗꯅ ꯊꯕꯛ ꯊꯕꯛ ꯇꯠꯀꯦꯁꯨ ꯅꯪ ꯑꯗꯨꯝ ꯅꯨꯡꯉꯥꯏꯔꯦ
ꯑꯁ ꯑꯩꯗꯤ ꯍꯧꯖꯤꯛ ꯐꯥꯎ ꯆꯠꯅꯤꯡꯒ꯭ꯔꯦ ꯆꯠꯅꯤꯡꯒ꯭ꯔꯦ
ꯑꯩ ꯁꯦꯟꯅꯕ ꯉꯝꯗ꯭ꯔꯦꯁꯦ ꯅꯨꯄꯥ ꯑꯅꯤ ꯃꯌꯥꯏꯒꯤꯗꯨꯅ ꯅꯨꯄꯤ
ꯑꯣ
ꯅꯨꯄꯤ ꯑꯃ
ꯃꯤꯔꯣꯜ ꯂꯩꯇꯕꯁꯨ ꯋꯥꯔꯝꯃꯅꯤ
ꯎꯝ ꯑꯩ ꯃꯤꯔꯣꯟꯕꯨꯗꯤ ꯑꯗꯨꯝ ꯂꯧꯕꯤꯅꯕ ꯃꯕꯣꯛ ꯀ ꯃꯄꯨ ꯃꯄꯨ ꯀꯜꯂꯤꯕꯅꯤꯅꯀꯣ ꯎꯝ ꯍꯟꯅꯨ ꯌꯥꯝ ꯍꯟꯅꯨꯗ꯭ꯔꯤꯕ ꯑꯗꯨꯒꯤ ꯑꯗꯨꯝ ꯁꯤ ꯁꯦꯟꯅꯩ ꯇꯨꯝꯕꯁꯨ ꯃꯣꯏ ꯑꯗꯨꯝ ꯇꯨꯝꯃꯦ ꯆꯥꯕꯁꯨ ꯆꯥꯏꯑꯦꯌꯦ ꯅꯨꯄꯤ ꯃꯆꯥꯗꯨ ꯏꯅꯥꯛꯇꯒ ꯂꯥꯛꯄ ꯅꯠꯇ꯭ꯔꯦ ꯍꯥꯏꯕꯗꯤ ꯃꯥꯗꯤ ꯍꯦꯟꯅ ꯉꯟꯇꯥ ꯊꯥꯗꯣꯛꯄꯒꯤꯀꯣ ꯑꯩꯅ
ꯑꯍꯥꯟ ꯗꯦ ꯏꯁꯀꯨꯜ ꯀꯥꯕ ꯍꯧꯔꯕ꯭ꯔ
ꯑꯣ ꯑꯍꯟꯗꯨ ꯍꯟꯗꯛ ꯂꯥꯁ ꯌꯥꯔꯗꯨꯅ ꯀꯥꯕ ꯍꯧꯔꯦ
ꯑꯣ
ꯁꯥꯊꯤꯕꯅꯥ
ꯎꯝ
ꯑꯣ ꯑꯁ ꯁꯥꯊꯤꯕꯁꯦ ꯁꯤ ꯃꯅꯥꯎ ꯅꯨꯄꯥꯁꯤꯁꯨ
ꯁꯥꯊꯤ ꯃꯟꯕꯒꯤ ꯆꯠꯄ ꯍꯩꯔꯛꯄꯗꯣ ꯆꯠꯄ ꯍꯩꯔꯛꯄꯒꯤ ꯆꯠꯅꯤꯡꯕꯁꯤ ꯆꯠꯅꯤꯡꯕꯁꯤ
ꯕꯦ
ꯅꯣꯡ ꯃꯪꯉꯦ ꯅꯣꯡ ꯆꯨꯒꯦꯔꯁꯨ ꯆꯨꯗꯦ ꯇꯧꯔꯤꯁꯦ ꯑꯣꯝ ꯆꯥꯛ ꯅꯥꯕꯗ ꯂꯣꯏꯔꯦ ꯎꯝ ꯅꯣꯡꯒꯤ ꯃꯥꯡꯉꯦ ꯑꯃꯐ ꯁ ꯄꯥꯛ ꯆꯥꯏꯕꯒꯣ ꯅꯣꯡ ꯃꯥꯡꯕꯒꯨꯝ ꯇꯧꯋꯦ ꯅꯣꯡ ꯆꯨꯒꯦꯔ ꯑꯩꯗꯤ ꯉꯔꯥꯡ ꯅꯣꯡ ꯆꯨꯒꯦꯔ ꯈꯟꯕꯅꯤ ꯁꯥꯃꯟꯕꯒꯤ
ꯍꯣꯏ ꯑꯁ ꯎꯝ ꯅꯨꯡꯁꯥ ꯁꯥꯕꯅ ꯈꯔꯕꯨ ꯅꯨꯡꯉꯥꯏ ꯅꯣꯡꯃꯪꯕꯗꯤ ꯑꯁ ꯑꯣꯝꯆꯥꯛ ꯅꯥꯕꯁꯦ
ꯈꯣꯡ ꯁꯥꯒꯜ ꯂꯦꯕ ꯑꯩꯁꯦ ꯑꯩꯒꯤ ꯀꯩꯅꯣ ꯈꯣꯡꯄꯥꯛꯇꯨꯀꯣ ꯁꯃꯟꯕꯁꯤꯅꯥ ꯁꯕꯁꯤꯅꯥ ꯑꯗꯨ ꯁꯔ ꯁꯦꯟꯗꯜ ꯐꯥꯎ ꯇꯣꯡꯅꯤꯗꯦ
ꯁꯥꯕ꯭ꯔꯅꯦ ꯂꯩꯐꯧꯁꯗꯣ
ꯁꯥꯌꯦ ꯑꯩꯈꯣꯏ ꯔꯨꯝꯁꯤꯅꯀꯣ ꯍꯧꯖꯤꯛ ꯇꯤ ꯏꯪꯉꯦ ꯅꯨꯡꯉꯥꯏꯑꯦꯕ ꯍꯣꯔꯦꯟ ꯅꯨꯡꯗꯥꯡꯗꯅꯤ ꯇꯨꯝꯕ ꯌꯥꯗꯦ ꯎꯝ ꯆꯥꯛꯅꯔꯒꯥ ꯐꯨꯜꯂꯒꯀꯣ
ꯑꯣ ꯑꯣ
ꯀꯔꯤ ꯍꯥꯏꯁꯤꯔ ꯂꯩꯗꯤ ꯂꯩꯔꯒ ꯂꯣꯏꯅ ꯀꯩꯅꯣ ꯇꯧꯕ ꯌꯨꯝ ꯃꯅꯨꯡꯗ ꯑꯣꯏꯕꯅꯤꯅꯀꯣ
ꯑꯥ
ꯐꯨꯜꯂꯒꯥ ꯁꯤꯒꯦ ꯇꯧꯋꯦ
ꯁꯥꯕ ꯃꯇꯝꯗ ꯄꯪꯁꯥ ꯁꯥꯕ ꯏꯪꯕ ꯃꯇꯝꯗ ꯄꯪꯏꯡ ꯏꯪꯕ ꯑꯩꯈꯣꯏ ꯇꯧꯔꯤꯁꯦ
ꯎꯝ ꯎꯝ ꯅꯣꯏꯗꯤ ꯑꯁꯣꯝꯗ ꯑꯁ ꯎꯄꯥꯝꯕꯤꯒꯨꯝꯕ ꯆꯠ ꯐꯥꯝ ꯐꯧ ꯂꯩꯕꯒꯤ ꯅꯨꯡꯉꯥꯔꯃꯤꯅ ꯑꯩꯈꯣꯏ ꯁꯔꯦ
ꯍꯣꯏ ꯑꯗꯨꯒꯨꯝꯕꯗꯤ ꯑꯗꯨꯝ ꯂꯩꯌꯦ
ꯄꯥꯝꯗ ꯆꯠꯄꯗꯨ ꯈꯛꯇ ꯅꯠꯇꯦꯅꯦꯀꯣ ꯄꯤꯐꯝ ꯂꯩꯇꯦ ꯍꯧꯖꯤꯛ ꯍꯧꯒꯠꯂꯅꯤ ꯑꯉꯥꯡꯁꯦ ꯍꯧꯒꯠꯂꯗꯤ ꯑꯗꯨꯝ ꯄꯤꯖꯥ ꯄꯤꯊꯛꯑꯅꯤ ꯑꯃꯨꯛ ꯅꯨꯡꯊꯤꯟꯒꯤ ꯑꯗꯨꯒ ꯃꯨꯛ ꯃꯣꯏꯕꯨ ꯁꯦꯟꯅꯕꯗ ꯁꯦꯟꯅꯕꯗ ꯏꯅꯔꯖꯤ ꯂꯩ ꯂꯩꯔꯣꯏꯕ
ꯃꯅꯤꯅꯦ
ꯎꯝ
ꯃꯤ ꯚꯤꯗꯤꯑꯣꯒ ꯁꯦꯝꯕꯗꯣ ꯅꯨꯄꯤ ꯑꯃꯒ ꯅꯨꯄꯥ ꯑꯃꯒ ꯑꯃꯇꯩ ꯃꯅꯥꯎ ꯑꯃ ꯆꯠꯄꯀꯥꯟꯗ ꯕꯤꯗꯤꯑꯣꯒꯨꯝꯕ ꯁꯦꯝꯕꯗꯣ ꯀꯥꯔꯇꯨꯟꯈꯣꯏꯅ ꯅꯨ ꯅꯨ ꯅꯨꯄꯥꯕꯨꯗꯤ ꯊꯕꯛ ꯑꯃꯈꯛꯇ ꯑꯗꯨꯝ ꯆꯠꯄ ꯕꯦꯛ ꯑꯃꯈꯛ ꯌꯥꯟꯕ ꯃꯥꯒꯤ ꯅꯝꯒꯟꯗ ꯅꯨꯄꯤꯕꯨꯗꯤ ꯑꯉꯥꯡ ꯄꯣꯛꯑꯅꯤ ꯅꯝꯒꯟ ꯐꯦꯃꯤꯂꯤ ꯒꯤ ꯅꯝꯒꯟ ꯍꯁꯕꯦꯟꯒꯤ ꯅꯝꯒꯅ ꯍꯥꯏꯅ ꯇꯧꯕ ꯑꯗꯨ ꯒꯨꯝꯅ
ꯍꯣꯏꯑꯁ ꯎꯝ ꯑꯁꯤ ꯑꯩꯒꯤꯅꯤ ꯄꯥꯎꯁꯨꯗꯨ ꯑꯉꯥꯡ ꯑꯆꯧꯕꯗꯤ ꯃꯥ ꯁꯦꯟꯅꯅꯤꯡꯉꯤ ꯍꯥꯏꯕꯗꯤ ꯃꯥꯅ ꯍꯦꯛ ꯍꯥꯏꯕ ꯀꯥꯟꯗ ꯀꯤꯕꯗꯣ ꯇꯨꯃꯤꯟ ꯂꯩꯕ ꯃꯆꯥꯁꯤꯡꯁꯨ ꯑꯁꯤ ꯂꯥꯁꯇꯗꯤ ꯍꯧꯖꯤꯛ ꯍꯥꯏꯔꯁꯨ ꯈꯪꯗꯕꯅꯤꯅꯀꯣ ꯁꯦꯟꯅꯅꯤꯡꯗꯕꯁꯤ ꯁꯤꯅ ꯅꯤꯡꯗꯕꯁꯤ ꯅꯨꯃꯤꯠ ꯃꯉꯥꯒꯨꯝꯕ ꯐꯪꯉꯤꯗꯅ ꯁꯦ ꯁꯦ ꯁꯦ ꯁꯦ ꯑꯩ ꯊꯕꯛ ꯇꯧꯕ ꯂꯩꯔꯁꯨ ꯁꯦ ꯁꯦ ꯁꯦꯁꯦ ꯑꯗꯨꯗꯗꯤ ꯑꯩꯗꯤ ꯐꯤꯡ ꯀꯥꯔꯅꯤ ꯑꯩꯁꯨ ꯏꯗꯨ ꯌꯥꯗꯦꯕ ꯁꯥꯎꯒꯠꯂꯦ ꯐꯤꯡꯉꯦꯕ ꯑꯗꯨꯗ ꯈꯠꯅꯔꯣꯏꯗꯕꯁꯨ ꯈꯠꯅꯦꯌꯦ ꯑꯩꯁꯨ ꯏꯝꯐꯥꯜꯗ ꯄꯣꯛꯂꯛꯑꯦ ꯆꯥꯎꯔꯛꯑꯦ ꯍꯤꯡꯑꯛꯑꯦ ꯍꯥꯏꯕ